ꯑꯣ ꯍꯜꯂꯣ
ꯑꯣ ꯇꯥꯔꯤꯕ꯭ꯔꯣ
ꯑꯣ ꯇꯥꯏꯌꯦ
ꯀꯩꯗꯧꯔꯤꯒꯦ
ꯑꯁ ꯑꯗꯨꯝ ꯐꯝꯅ ꯂꯩꯕ ꯍꯥꯏꯕ ꯇꯥꯔꯦꯅꯦ ꯀ ꯇ ꯑꯣꯏꯔꯤ ꯅꯗꯃꯦ
ꯑꯩꯁꯨ ꯍꯤꯠꯄꯒ ꯂꯩꯕꯗ ꯍꯣꯔꯦꯟ ꯍꯤꯞꯄꯒ ꯂꯩꯕ ꯍꯣꯔꯦꯟ ꯕꯣꯜ ꯌꯦꯡꯅꯕ ꯁꯦꯝ ꯁꯥꯔ ꯂꯩ
ꯑ ꯅꯨꯡꯉꯥꯏꯅꯦꯦ ꯅꯪꯕꯨ ꯣꯁꯅꯕ ꯍꯩꯕꯤꯅꯦ
ꯌꯥꯝꯝꯀꯥꯟ ꯅꯗꯤ ꯍꯥꯏ ꯌꯥꯝ ꯑꯀꯟꯟꯅꯗꯤ ꯍꯩꯗꯤꯗ ꯑꯗꯨꯝ ꯁꯥꯟꯅ ꯂꯩ ꯁꯥꯟꯅꯩ ꯏꯟꯇꯔꯦꯁ ꯂꯩꯕꯀꯣ
ꯑ ꯑꯁ ꯀꯩꯀꯩ ꯇꯧꯔꯤꯒꯦ ꯍꯟꯗꯛꯇꯤ
ꯑꯁ ꯀꯩꯁꯨ ꯇꯧꯗꯦꯗ ꯁꯨꯝ ꯐ꯭ꯔꯤꯗ ꯂꯩ ꯑꯩꯁꯨ
ꯐꯤꯗ ꯂꯩꯕꯗꯨꯅꯦ ꯅꯨꯡꯉꯥꯏꯕꯗ
ꯎꯝ
ꯅꯣꯏꯗꯤ ꯀꯩꯀꯩ ꯍꯅ ꯀꯩꯀꯩ ꯇꯧꯔꯦ
ꯑꯁ ꯑꯗꯨꯝ ꯇꯨꯝꯕ ꯍꯧꯒꯠꯄ ꯇꯨꯝꯕ ꯍꯧꯒꯠꯄ ꯍꯥꯥ
ꯑꯣ
ꯑꯗꯨꯗꯣꯅꯦꯕ ꯑꯩꯒꯤ ꯔ ꯇꯗ
ꯆꯞ ꯃꯥꯟꯅꯩꯅꯦ ꯑꯗꯨꯗꯤ ꯑꯩ ꯑꯩꯒ
ꯇꯨꯝꯕ ꯍꯧꯒꯠꯄ ꯃꯤꯁꯤꯡꯗ ꯀꯣꯜ ꯇꯧꯕ ꯇꯨꯝꯕ ꯍꯧꯒꯠꯄ ꯑꯗꯨꯅꯦ ꯄꯨꯟꯁꯤꯗ
ꯇꯝꯄꯥꯛꯇ ꯂꯩꯕ꯭ꯔꯥ ꯆꯤꯡꯗ ꯂꯩꯕ꯭ꯔꯥ
ꯅꯗꯦ
ꯑꯩꯁꯨ ꯇꯝꯄꯥꯛꯇ ꯂꯩꯒꯦ
ꯑꯥ
ꯑ
ꯇꯨꯔꯦꯟꯒꯨꯝꯕ ꯂꯩꯗ꯭ꯔꯣ ꯅꯣꯏꯗ
ꯔꯦꯟꯒꯨꯝꯕ ꯂꯩꯕꯅꯤ ꯌꯨꯝꯁꯦ ꯇꯝꯄꯥꯛꯇꯒꯤꯔ ꯆꯤꯡꯗꯒꯤꯔ
ꯌꯨꯝꯁꯨ ꯎ ꯇꯥꯏ ꯇꯝꯄꯥꯛꯇꯒꯤꯅꯤꯅ
ꯑꯣ ꯑꯩꯈꯣꯏꯗꯤ ꯆꯤꯡꯗꯒꯤꯀꯣ
ꯑ ꯎꯝ ꯇꯤꯡꯒꯤꯁꯨ ꯅꯨꯡꯉꯥꯏꯔꯤꯕꯅꯦ
ꯎꯝ ꯎꯝꯅꯨꯡꯉꯥꯏꯦ
ꯆꯤꯡꯗꯒꯤ ꯑꯃꯛ ꯍꯦꯟꯅ ꯅꯨꯡꯉꯥꯏꯗ
ꯍꯣꯏ ꯃꯥꯅꯤ ꯃꯥꯅꯤ ꯁꯤꯇꯤ ꯁꯤꯇꯤ ꯂꯥꯏꯐꯀꯤ ꯄꯨꯟꯁꯤꯁꯨ ꯑꯃꯇꯪ ꯃꯔꯛꯇꯗꯤ ꯃꯍꯥꯎ ꯇꯝꯒꯦꯅ ꯂꯥꯛꯄꯅꯤꯗ ꯑꯩꯈꯣꯏꯗꯤ
ꯍꯣꯏ ꯍꯣꯏ ꯁꯤꯇꯤ ꯂꯥꯏꯐꯁꯨ ꯑꯗꯨꯝ ꯅꯨꯡꯉꯥꯏꯗꯤ ꯅꯨꯡꯉꯥꯏꯌꯦ ꯆꯤꯡꯒꯤ ꯄꯨꯟꯁꯤꯁꯨ ꯑꯗꯨꯝ ꯅꯨꯡꯉꯥꯏꯌꯦꯗ
ꯎꯝ ꯁꯤꯇꯤ ꯂꯥꯏꯐꯁꯦ ꯐ꯭ꯔꯤꯗ ꯂꯩꯕꯁꯦ ꯌꯥꯝ ꯕꯣꯔꯤꯡ ꯌꯥꯝ ꯆꯨꯏꯀꯣ
ꯕꯣꯔꯤꯡ ꯇꯧꯕꯧꯕꯅꯦ ꯍꯥꯏꯕꯗꯤ ꯆꯤꯡꯗ ꯂꯩꯔꯤꯗꯤ ꯑꯗꯨꯝ ꯀꯣꯏꯕꯒ ꯆꯠꯄ ꯍꯥꯏꯕꯗꯤ ꯊꯕꯛ ꯒꯨꯝꯕꯁꯨ ꯂꯩꯌꯦꯕ ꯑꯗꯨꯝ ꯇꯧꯅꯕ ꯑꯗꯨꯗ ꯉ ꯐꯥꯕꯒꯝꯕ ꯇ ꯏꯄ ꯀꯣ ꯑꯗꯨꯗꯣ ꯅꯨꯡꯉꯥꯏꯕ
ꯃꯥꯅꯦ
ꯉꯥꯡꯉꯒ ꯐꯥꯕ ꯐꯪꯗ꯭ꯔꯦꯅꯦ ꯍꯟꯗꯛꯁꯦ ꯅꯣꯏꯗꯤ ꯉꯥ ꯐꯥꯎ ꯐꯥꯕ꯭ꯔꯣ ꯇꯨꯔꯦꯟꯒꯨꯝꯕ ꯂꯩꯇꯦ
ꯌꯥꯝꯕ ꯌꯥꯝ ꯐꯕ
ꯑ ꯉꯣꯏ ꯑꯐꯕ ꯍꯩꯕ꯭ꯔꯅꯤ ꯅꯪꯗ
ꯍꯩꯕꯅꯤꯅꯦ ꯀꯩꯅꯣ
ꯍꯩꯔꯝꯃꯣꯏꯗ
ꯀꯥꯏꯗꯒꯤꯦ ꯍꯦ ꯉꯥꯒꯤ ꯐꯕꯗꯤ ꯄꯨꯔꯥ ꯑꯦꯛꯁꯄꯥꯔꯠꯅꯤꯅꯦꯩ ꯀꯩꯅꯣ
ꯑꯦ ꯈꯖꯗꯕ
ꯑꯁ ꯉꯥ ꯐꯥꯕꯗꯤ ꯑꯗꯨꯝ ꯌꯥꯕꯖꯥꯠꯅꯤ
ꯎꯝ ꯑꯩ ꯀꯅꯤ ꯃꯅꯥꯔꯣꯏ
ꯅꯪꯁꯨ ꯍꯥꯏꯗꯤ ꯍꯩꯔꯝꯒꯅꯤ ꯍꯣꯏ
ꯑꯩ ꯑꯩꯗꯤ
ꯄꯨꯈ꯭ꯔꯤꯗ ꯄꯨꯈ꯭ꯔꯤꯗ ꯐꯥꯕꯗꯨꯒ ꯇꯨꯔꯦꯜꯗ ꯐꯥꯕꯁꯦ ꯈꯦꯠꯅꯕꯅꯤꯀꯣ
ꯎꯝ ꯄꯨꯈ꯭ꯔꯤꯗꯗꯤ ꯏꯂꯥꯏ ꯂꯥꯏꯗ
ꯄꯨꯈ꯭ꯔꯤꯗꯤ ꯀꯩꯁꯨꯅ ꯇꯅꯦ ꯍꯣꯏ
ꯑ ꯇꯨꯔꯦꯟ ꯉꯛꯇꯔꯒ ꯐꯥꯕꯗꯣ ꯅꯨꯡꯉꯥꯏꯕ
ꯇꯨꯔꯦꯟ ꯑꯆꯥꯎ ꯑꯆꯕ ꯇꯨꯔꯦꯟ ꯑꯆꯥꯎ ꯑ ꯆꯥꯎꯕꯗ ꯑꯗꯨꯗ ꯆꯠꯄ ꯀꯥꯟꯗꯅꯤ ꯑꯁꯦꯡꯕ ꯇꯥꯏꯂꯦꯟ ꯎꯕꯁꯦ
ꯑꯥ ꯑꯗꯨꯗ ꯑꯁ ꯑꯩꯈꯣꯏ ꯁꯨꯝ ꯉꯥ ꯉꯥ ꯐꯥꯕꯗꯤ ꯇꯣꯞ ꯔꯦꯡꯀꯤꯡꯁꯤꯅꯤꯗꯗ
ꯐꯩꯅꯦ ꯑꯗꯨꯗꯤ
ꯉꯥ ꯐꯥꯎꯕꯗ ꯅꯨꯡꯉꯥꯏꯌꯦ
ꯅꯣꯏ ꯅꯪ ꯁꯨꯃꯥꯏꯅ ꯍꯩꯔꯝꯃꯗꯤ ꯅꯨꯄꯤꯗꯤ ꯂꯥꯏ ꯂꯥꯏꯅ ꯐꯪꯉꯅꯤꯅꯦ
ꯅꯨꯄꯤ ꯅꯨꯄꯤꯕꯨ ꯉꯥ ꯐꯥꯎꯕ ꯍꯩꯕ ꯀꯥꯟ ꯂꯥꯛꯄ꯭ꯔꯅꯦ
ꯑꯁ ꯑꯩꯈꯣꯏ ꯏꯁꯥꯒꯤ ꯇꯦꯂꯦꯟ ꯑꯃ ꯂꯩꯔꯤꯗꯤ ꯃꯣꯏꯗꯤ ꯍꯦꯛꯇ ꯌꯥꯕꯅꯤ
ꯒꯤꯁ ꯐꯪꯗ꯭ꯔꯔꯤꯗ ꯑꯗꯨꯗꯤ
ꯑꯗꯨꯕꯨ ꯍꯩ ꯍꯣꯠꯅꯒꯗꯕꯀꯣ
ꯎꯝ
ꯃꯊꯟꯇ ꯂꯥꯛꯀꯅꯤ ꯍꯥꯏꯕꯗꯤ
ꯅꯪꯁꯦ
ꯑꯩꯕꯨꯗꯤ ꯀꯣꯏꯗꯦ ꯃꯊꯟꯇ ꯂꯥꯛꯀꯅꯤ ꯍꯥꯏꯕꯗꯤ ꯌꯥꯗꯦꯕꯀꯣ
ꯎꯝ ꯑꯗꯨꯗꯟꯅꯦ
ꯈꯔ ꯊꯤꯕꯗꯤ ꯃꯊꯧ ꯇꯥꯏꯕ ꯀꯥꯏꯗꯒꯤ ꯑꯩ ꯅꯪ ꯑꯩ ꯅꯪꯅ ꯅꯨꯄꯤ ꯅꯪꯒꯤ ꯅꯨꯄꯤ ꯑꯣꯏꯒꯦ ꯍꯥꯏꯅ ꯂꯥꯛꯀꯗꯕꯗꯤ ꯊꯥꯖꯗꯦꯗꯅ ꯑꯩꯈꯣꯏꯅꯁꯨ ꯈꯔ ꯍꯣꯠꯅꯒꯗ ꯊꯤꯒꯗꯕ
ꯍꯣꯏ ꯅꯨꯄꯤꯅ ꯑꯩꯒꯤ ꯑꯩ ꯅꯪꯒꯤ ꯅꯨꯄꯤ ꯑꯣꯏꯈꯩ ꯂꯥꯛꯄ ꯅꯨꯄꯤꯁꯤꯡꯗꯤ ꯊꯥꯖꯕ ꯉꯝꯗꯕꯅꯦ ꯅꯪ ꯊꯤꯒꯗ ꯑꯃꯅꯤꯅꯤ
ꯐꯥꯒꯤ ꯇꯧꯔꯒ ꯇꯧꯕꯁꯨ ꯌꯥꯎꯨꯕꯀꯣ ꯑꯗꯨꯃꯥꯏꯅ ꯑꯩꯈꯣꯏꯅ ꯐꯖꯅ ꯊꯤꯗꯅ ꯁꯤ ꯃꯇꯥꯡ ꯁꯤ ꯃꯇꯥꯡ ꯌꯥꯎꯔꯤꯗꯤ ꯃꯤ ꯃꯤꯉꯣꯟꯗ ꯊꯤꯍꯟꯕ ꯌꯥꯗꯦ ꯏꯁꯥ ꯏꯁꯥꯅꯁꯨꯨ ꯇꯧꯒꯗꯕꯅꯤ
ꯑ
ꯍꯔꯦꯟ ꯅꯅꯨꯡꯥꯏ ꯑꯩꯈꯣꯏꯒꯤ ꯄꯣꯠ ꯑꯣꯏꯅ ꯁꯤ ꯑꯩꯈꯣꯏꯒꯤ ꯄꯣꯠ ꯑꯣꯏꯍꯧꯗꯣꯏꯅꯦꯕꯀꯣ
ꯍꯣꯏ
ꯑꯗꯨꯒꯤ ꯑꯩꯈꯣꯏꯅ ꯑꯄꯥꯝ ꯑꯄꯥꯝꯕ ꯈꯟꯒꯗꯕꯅꯤ
ꯑꯗꯨꯟꯅ ꯑꯁ ꯅꯪꯗꯤ ꯀꯩꯒꯤ ꯅꯨꯄꯤ ꯀꯣꯏꯗꯦ
ꯑꯩꯗꯤ ꯅꯨꯄꯤ ꯀꯣꯏꯗꯦ ꯍꯥꯏ
ꯀꯦꯒꯤ ꯀꯣꯏꯗꯦ
ꯑ ꯎ ꯀꯣꯏꯅꯤꯡꯗꯕ ꯀꯣ
ꯑꯥ
ꯑꯩꯒꯤ ꯏꯟꯇꯔꯦꯁꯇꯨ ꯑꯩꯁ ꯑꯩꯗꯤ ꯉꯧꯔꯤꯗ ꯇ꯭ꯋꯦꯟꯇꯤ ꯇ꯭ꯋꯦꯟꯇꯤ ꯐꯣꯔ ꯭ꯋꯦꯟ ꯐꯣꯔꯔ ꯀꯇ ꯉꯥꯏꯜ
ꯀꯣꯏ ꯀꯣꯏꯕ ꯌꯥꯔꯤꯒꯦꯩꯅ
ꯌꯥꯕꯗꯤ ꯌꯥꯏ ꯑꯗꯨ ꯑꯩꯒꯤ ꯑꯩꯒꯤ ꯏꯟꯇꯔꯦꯁꯁꯨ ꯈꯔ ꯇꯣꯉꯥꯟꯕꯀꯣ ꯍꯥꯏꯇꯥꯔꯦꯅꯦ
ꯎꯝ ꯅꯪ ꯏꯟꯇꯔꯦꯁꯇꯣ ꯀꯩ ꯏꯟꯇꯔꯦꯁꯅꯣꯅꯦ
ꯑꯩꯇ꯭ꯔꯖꯤ ꯁꯨꯝ ꯃꯔꯨꯞ ꯃꯄꯥꯡ ꯇꯤꯡꯉꯒ ꯀꯣꯏꯕ ꯆꯠꯄꯒꯨꯝꯕ ꯁꯥꯟꯅꯕ ꯏꯟꯖꯣꯏꯃꯦꯟ ꯇꯧꯕ ꯁꯤꯅꯦꯕ
ꯑꯥ
ꯑꯃꯔꯣꯝꯗ ꯑꯩ ꯏꯟꯇ꯭ꯔꯦꯁ ꯀꯌꯥꯝ ꯊꯥꯗꯗꯦꯕ
ꯑꯗꯨꯝ ꯊꯛꯄ ꯈꯣꯠꯄꯗꯤ ꯇꯧꯕ꯭ꯔꯥ
ꯑꯁ ꯐꯖꯅ ꯇꯧꯏꯦ
ꯑ ꯅꯨꯡꯉꯥꯏꯔꯣꯅꯦ ꯊꯛ
ꯍꯟꯛꯇꯤ ꯈꯔ ꯂꯦꯞꯄꯦ
ꯑ ꯑꯗꯨꯒꯤ ꯄꯨꯟꯁꯤꯗꯨ ꯅꯨꯡꯉꯥꯏꯔꯨꯔꯅꯦ
ꯑꯦꯁ ꯎꯝ ꯑꯔ ꯑꯞꯅ ꯍꯥꯏꯗꯤ ꯅꯣꯡ ꯅꯣꯡꯉꯥꯏ ꯑ ꯍꯦ
ꯎꯝ ꯑꯩꯁꯨ ꯑꯗꯨꯃꯥꯏꯅ ꯇꯧꯔꯝꯅꯦꯕ ꯍꯥꯏꯕ ꯌꯥꯝ ꯉꯥꯎꯁꯤꯟꯅꯕꯒ
ꯎꯝ ꯍꯧꯖꯤꯛꯇꯤ ꯍꯧꯖꯤꯛꯇꯤ ꯍꯥꯏꯕ ꯋꯥꯅꯤꯗ ꯀꯩꯅꯣ ꯍꯧꯖꯤꯛꯀꯥꯟꯗꯤ ꯃꯤ ꯃꯤ ꯑꯇꯩꯒꯨꯝꯕꯗꯤ ꯇꯧꯗꯣꯏꯗ ꯍꯥꯏꯕꯗꯤ ꯔꯤꯒꯨꯂꯔ ꯑꯣꯏꯅꯗꯤ ꯁꯤꯖꯤꯟꯅꯗꯦꯕ
ꯍꯣꯏ ꯍꯣꯏ
ꯄ꯭ꯔꯣꯒ꯭ꯔꯥꯝ ꯂꯩꯗꯅ ꯑꯣꯀꯦ ꯦꯜꯂꯤ ꯑꯣꯏꯕꯗꯣ ꯑꯗꯨꯃꯥꯏꯅ ꯇꯧꯔꯤꯒ ꯥꯏ ꯇ ꯍꯅꯤ
ꯑꯩꯁꯨ ꯑꯩꯁꯨ ꯌꯥꯝ ꯉꯣꯠꯁꯤꯟꯅꯔꯝꯕꯅꯦꯕ
ꯅꯪꯗꯤ ꯄꯨꯔꯥ ꯅꯪꯗꯤ ꯄꯨꯔꯥ ꯍꯣꯡꯈ꯭ꯔꯦ
ꯍꯥꯏꯕꯗꯤ ꯁꯤꯒꯨꯝꯕꯁꯦ ꯀꯥꯟꯅꯗꯦ ꯍꯥꯏꯕꯗꯣ
ꯎꯝ
ꯑꯗꯨꯗ ꯄꯨꯔꯥ ꯍꯣꯡꯈ꯭ꯔꯕꯅꯦ ꯑꯩꯅ
ꯁꯤꯒꯨꯝꯕꯁꯨ ꯍꯤꯗꯥꯛꯅꯤꯅꯦ ꯀꯩꯅꯣ
ꯍꯣꯏ ꯃꯇꯝ ꯃꯇꯝꯗꯗꯤꯀꯣ ꯑꯗꯨꯝ ꯃꯇꯝ ꯃꯇꯝꯗ ꯈꯔ ꯈꯔꯗꯤ ꯄꯩꯌꯦꯗ
ꯏꯀꯥꯏꯕ ꯏꯀꯥꯏꯕꯒꯨꯝꯕ ꯃꯇꯝꯗꯀꯣ ꯀꯣꯡꯒ꯭ꯔꯤꯒꯦꯁꯟ ꯀꯣꯡꯒ꯭ꯔꯤꯒꯦꯁꯟ ꯃꯌꯥꯝ ꯃꯔꯛꯇꯒꯨꯝꯕ ꯆꯠ ꯑꯗꯨꯒ ꯏꯀꯥꯏꯒꯟꯕ ꯃꯤ ꯀꯥꯡꯕꯨꯒꯤꯁꯦ ꯄꯦꯁꯇ ꯍꯥꯏꯅ ꯁꯤꯅ
ꯑꯥ
ꯈꯔ ꯊꯥꯖꯤꯜꯂꯒ ꯏꯃꯅꯦ ꯍꯥꯏ ꯈꯔ ꯊꯥꯖꯤꯟꯕ ꯀꯥꯟꯗ ꯅꯣꯔꯃꯦꯜ ꯂꯥꯛꯑꯦꯕꯀꯣ
ꯍꯥ ꯑꯗꯨꯅꯤꯕ
ꯑꯗꯨꯕꯨ ꯍꯦꯟꯖꯤꯟꯕꯗꯤ ꯌꯥꯗꯦ
ꯑꯗꯨꯅꯦ ꯄꯋꯥꯔ ꯍꯥꯏꯕꯗꯣ
ꯃꯥꯅꯦ ꯄꯋꯥꯗ ꯑꯗꯨ ꯑꯗꯨꯅꯤꯂ
ꯄꯣꯠ ꯆꯩ ꯈꯨꯗꯤꯡꯃꯛꯁꯦ ꯃꯁꯥ ꯃꯁꯥꯒꯤ ꯄꯋꯥꯔꯗꯤ ꯇꯣꯉꯥꯟ ꯇꯣꯉꯥꯟ ꯂꯩꯕꯖꯥꯠꯅꯤꯀꯣ
ꯎꯝ ꯂꯩꯌꯦꯗ
ꯣꯡ ꯅꯨꯡꯁꯥ ꯌꯥꯝ ꯁꯥꯕ꯭ꯔꯥ ꯅꯣꯏꯔꯣꯝꯗ
ꯑꯗꯨꯝ ꯁꯥꯕꯅꯦ
ꯗꯨꯀꯥꯟꯅꯤ ꯌꯥꯝ ꯁꯥꯔꯤꯅꯦꯀꯣ
ꯁꯥꯕꯅꯦ ꯍꯟꯗꯛꯁꯦ ꯅꯨꯡꯁꯨꯨ ꯆꯨꯑꯦ ꯅꯨꯡꯁꯥꯁꯨ ꯁꯥꯏꯌꯦꯦ ꯋꯦꯗꯔꯁꯦ ꯍꯥꯏꯕ ꯉꯝꯗꯕꯅꯤ
ꯃꯥꯅꯦ ꯃꯥꯅꯦ
ꯑ
ꯅꯨꯄꯤꯒ ꯄꯥꯝꯗ꯭ꯔꯕ ꯄꯥꯝꯗꯕꯗꯨꯅꯦ ꯍꯥꯏꯔꯤꯁꯦ
ꯍꯧꯖꯤꯛꯄꯗꯤ ꯍꯧꯖꯤꯛꯗꯤ ꯊꯣꯏꯗꯣꯛ ꯄꯥꯝꯗꯦꯗ
ꯑꯥ
ꯍꯧꯖꯤꯛ ꯍꯧꯖꯤꯛꯀꯤ ꯋꯥꯈꯜꯂꯣꯟꯒꯤꯒꯤ ꯃꯇꯨꯡꯟꯅ ꯀꯣ
ꯑ ꯍꯥꯏꯕꯗꯤ ꯅꯨꯄꯤꯒꯨꯝꯕꯗꯤ ꯒꯥꯗꯤ ꯇꯤꯟꯅꯕ꯭ꯔꯣ ꯐ꯭ꯔꯦꯟ ꯑꯣꯏꯅ
ꯈꯔꯗꯤ ꯇꯤꯟꯅꯩ ꯌꯥꯝ ꯀꯟꯅ ꯌꯥꯝ ꯌꯥꯝꯗꯤ ꯇꯤꯟꯅꯗꯦ
ꯑꯥ
ꯇꯤꯟꯅꯕ ꯀꯥꯡꯕꯨꯁꯨ ꯇꯤꯟꯅꯕ ꯀꯥꯡꯕꯨꯁꯨ ꯑꯥꯝ ꯄꯥꯟ ꯆꯠꯀ꯭ꯔꯦ ꯂꯣꯏꯅ
ꯎꯝ ꯅꯨꯄꯤ ꯇꯤꯟꯅꯕꯗꯣ ꯑꯩꯗꯤ ꯍꯩꯅꯖꯦꯗ
ꯑꯩꯁꯨ ꯌꯥꯝ ꯍꯩꯇꯦ
ꯃꯥꯅꯤ ꯈꯛꯇ
ꯍꯥꯏꯗꯤ ꯑꯩꯈꯣꯏꯒꯤ ꯅꯨꯄꯤ ꯑꯣꯏꯗꯤ ꯃꯥꯟꯅꯩ ꯑꯗꯨꯕꯨ ꯐꯦꯟ ꯑꯣꯏꯅ ꯇꯤꯟꯅꯕꯗꯤ ꯍꯩꯅꯗꯦ ꯑꯩꯗꯤꯦ
ꯎꯝ ꯃꯤ ꯈꯔꯗꯤ ꯀꯤꯅꯕ ꯌꯥꯝ ꯍꯩꯕ ꯂꯩꯌꯦ
ꯍꯥ
ꯃꯤ ꯈꯔꯗꯤ ꯅꯨꯄꯤꯕꯨ ꯌꯥꯝ ꯇꯤꯟꯅꯕ ꯌꯥꯝ ꯍꯩꯕ ꯂꯩꯕ
ꯎ ꯌꯥ
ꯎꯝ ꯑꯗꯨꯃꯥꯏꯅ ꯇꯧꯋꯦ ꯀꯗꯥꯔ ꯀꯗꯥꯔ ꯌꯥꯝ ꯇꯧꯋꯦꯕ ꯍꯟꯗꯛꯀꯤꯁꯦ
ꯅꯨꯄꯤ ꯅꯨꯄꯤꯗ ꯈꯛꯇ ꯃꯣꯏꯗ ꯅꯨꯄꯤ ꯍꯟꯗꯛꯀꯤ ꯅꯨꯄꯤꯁꯤꯡꯁꯦ ꯌꯥꯗꯦ ꯌꯥꯗꯦ ꯅꯨꯄꯤꯗ ꯈꯛꯇ ꯇꯥꯏꯅꯔꯤꯕ ꯅꯨꯄꯥꯥꯟꯅꯦꯕ ꯅꯨꯄꯥꯗꯨꯅ ꯅꯨꯄꯤ ꯑꯗꯨꯕꯨ ꯅꯨꯄꯥꯁꯨ ꯌꯥꯗꯕꯅꯦ ꯍꯥꯏꯕꯗꯤ
ꯎꯝ ꯌꯥꯗꯤꯦ
ꯑꯗꯨꯝ ꯃꯣꯏꯒꯤ ꯖꯤ ꯂꯧꯔꯗꯤ ꯃꯨꯛ ꯇꯧꯞꯄ ꯃꯤ ꯑꯃꯕꯨ ꯃꯨꯛ ꯀꯧꯕ ꯑꯗꯨꯒꯒꯝ ꯃꯥꯕꯗ ꯇꯕꯜ ꯔꯍꯤꯗꯦꯣ ꯃꯤ ꯃꯥꯕꯨ ꯑꯗꯨꯅ ꯅꯨꯨꯄꯥꯥꯁꯤꯡ ꯍ ꯅꯨꯄꯥꯜꯁꯤꯡ
ꯎꯝ ꯇ
ꯎꯝ ꯅꯨꯄꯥꯁꯨ ꯌꯥꯗꯕꯅꯦ
ꯕ꯭ꯔꯣꯗꯤ ꯀꯩꯀꯩ ꯊꯕꯛ ꯀꯩꯀꯩ ꯊꯕꯛ ꯇꯧꯕ꯭ꯔꯥ ꯍꯧꯖꯤꯛꯀꯥꯟ
ꯑꯁ ꯍꯟꯗꯛꯇꯤ ꯑꯗꯨꯝ ꯐ꯭ꯔꯤ ꯑꯣꯏꯅ ꯂꯩꯗ ꯄꯣꯊꯥꯔꯛꯑꯦ ꯍꯟꯗꯛꯇꯤ
ꯂꯥꯏꯔꯤꯛ ꯇꯝꯃꯗꯤ ꯂꯣꯏꯔꯝꯅꯤꯗꯅ
ꯂꯣ ꯑꯩ ꯑꯩ ꯀꯩꯅꯣꯗ ꯆꯠꯄꯅꯦ ꯍꯗꯛꯇ ꯕꯣꯛꯁꯤꯡꯗ
ꯑꯣ ꯌꯥꯥꯏꯅꯤ
ꯑꯁ ꯎꯝ ꯈꯪꯗꯦꯗ ꯇꯧꯔꯤꯁꯦ
ꯌꯥꯝ ꯋꯥꯕ꯭ꯔꯥ ꯑꯗꯨ ꯏꯁꯥꯒꯤ ꯕꯣꯗꯤꯗꯤ ꯐꯖꯅ ꯐꯤꯠ ꯊꯝꯕ ꯉꯝꯃꯦ ꯑꯗꯨꯃꯥꯏ ꯑꯗꯨ ꯇꯧꯔꯗꯤ
ꯌꯥꯝꯅ ꯐꯤꯠ ꯌꯥꯝ ꯐꯤꯠ ꯑꯣꯏꯕ ꯉꯝꯗꯦ ꯍꯥꯏꯕꯗꯤ ꯈꯔꯗꯣ ꯍꯣꯏ ꯕꯗꯤꯐꯦꯠꯇꯣ ꯈꯔ ꯃꯥꯡꯍꯜꯂꯤꯕ ꯑꯗꯨꯝ ꯊꯦꯠ ꯃꯈꯥꯟꯗꯀꯣ
ꯑꯥ
ꯑ ꯌꯥꯝ ꯃꯦꯃꯣꯔꯤ ꯄꯋꯥꯔꯁꯨ ꯐꯠꯇꯦ ꯁꯤꯒꯨꯝꯕ ꯇꯧꯕꯁꯦ
ꯑ